ꯍꯥꯥ ꯇꯥꯏꯌꯦ
ꯇꯥꯔꯦꯀꯣ ꯎꯝ ꯗꯎꯗꯤ ꯏꯍꯤ ꯀꯌꯥꯃꯨꯛ ꯀꯨꯝꯕ ꯁꯨꯔꯦ
ꯑꯩ ꯁꯍꯤ ꯇ꯭ꯋꯦꯟꯇꯤ ꯁꯤꯛꯁ ꯃꯛꯁꯨ꯭ꯔꯦ
ꯑꯣ ꯑꯗꯨꯗꯤ ꯑꯩꯅ ꯈꯔ ꯍꯜꯂ ꯑꯩꯗꯤ ꯑꯩꯅ ꯈꯔ ꯍꯜꯂꯦ ꯑꯩꯅ ꯑ ꯑꯩꯗꯤ ꯊꯥꯔꯇ ꯇ ꯁꯨꯔꯦ
ꯑꯣ ꯑꯗꯨꯗꯤ ꯏꯌꯥꯝꯕ ꯍꯦꯛꯇ ꯀꯧꯔꯒꯦꯗ
ꯎꯝ ꯕ꯭ꯔꯣ ꯑꯗꯨꯝ ꯀꯧꯗ ꯏꯇꯥꯎ ꯑꯗꯨꯝ ꯀꯧꯔꯗ ꯑꯩꯁꯨ ꯌꯥꯝ ꯍꯟꯕꯗꯤ ꯅꯠꯇꯦ ꯎꯝ ꯀꯤ ꯀꯩ ꯀꯩꯅꯣꯗꯤ ꯑ ꯀ꯭ꯋꯥꯂꯤꯐꯤꯀꯦꯁꯟꯗꯤ ꯀꯌꯥ ꯀꯌꯥꯃꯨ ꯇꯝꯂꯂꯨꯕꯔ
ꯂꯣꯏꯁꯣꯟ ꯂꯦ ꯑꯗꯨ ꯃꯈꯥꯔ ꯑꯥ ꯕꯔꯣꯗꯤ
ꯑꯩ ꯀꯩꯅꯣ ꯃꯥꯁꯇꯔ ꯂꯣꯏꯔꯦ ꯑꯩꯁꯨ ꯑꯁ ꯀꯩꯅꯣ ꯑꯦꯝ ꯕꯤ ꯑꯦ ꯑꯦꯝ ꯕꯤ ꯑꯦ ꯇꯧꯕ
ꯑꯣꯝ ꯑꯩ ꯇꯨ ꯊꯥꯎꯖꯟ ꯇ꯭ꯋꯦꯟꯇꯤ ꯊ꯭ꯔꯤꯗ ꯑ ꯭ꯔꯦꯖꯨꯑꯁꯟ ꯂꯣꯏꯁꯤꯜꯂꯒ ꯃꯈꯥ ꯇꯧꯈ꯭ꯔꯦ
ꯎꯝ ꯍꯝ ꯑꯩꯁꯨ ꯀꯨꯏꯗ꯭ꯔꯦꯗ ꯇ꯭ꯋꯦꯟꯇꯤ ꯐꯥꯏꯚꯇ ꯃꯥꯁꯇꯔ ꯂꯣꯏꯔꯨꯕ ꯑꯗꯨꯗ ꯃꯄꯥꯟꯗ ꯑꯃꯨꯛ ꯄꯥꯔꯠ ꯇꯥꯏꯝ ꯑꯣꯏꯅ ꯑꯣꯖꯥ ꯄ꯭ꯔꯥꯏꯚꯦꯠ ꯁ꯭ꯀꯨꯜꯗꯀꯣ
ꯍꯣꯏ
ꯄ꯭ꯔꯥꯏꯃꯔꯤ ꯑꯣꯖꯥ ꯇꯧꯔꯦ ꯑꯗꯨꯒ ꯌꯨꯝꯗ ꯑꯃꯨꯛ ꯍꯜꯂꯛꯄ
ꯑꯣ
ꯎꯝ ꯅꯪꯗꯤ ꯍꯥꯟꯅ ꯀꯩꯅꯣ ꯊꯕꯛ ꯑꯦꯛꯁꯄꯤꯔꯤꯌꯦꯟꯁꯀꯨꯝꯕ ꯊꯕꯛꯀꯨꯝꯕ ꯇꯧ ꯇꯧꯕ꯭ꯔꯥ
ꯍꯥꯥꯟꯅ ꯇꯧꯗꯦꯗ ꯍꯥꯏꯗꯤ ꯌꯨꯝꯗ ꯁꯨꯝ ꯂꯩꯔꯒ ꯄꯣꯜꯇ꯭ꯔꯤꯒꯨꯝꯕ ꯈꯔ ꯈꯔ ꯇꯧꯋꯦ ꯑꯗꯒꯤ ꯍꯟꯗꯛ ꯈꯛꯇꯪꯒꯤ ꯕꯦꯡꯀꯤ ꯏꯁꯇꯥꯞ ꯑꯣꯏꯅ ꯈꯔ ꯈꯔ ꯀꯩꯅꯣ ꯄꯨꯕ ꯍꯧꯕꯗ ꯉꯥꯏ
ꯑꯣ ꯕꯦꯡꯒꯤꯗꯤ ꯌꯥꯝ ꯐꯕ ꯊꯕꯛꯅꯤꯅꯦ ꯄꯩꯁꯥ ꯌꯥꯝ ꯐꯪꯕ ꯊꯕꯛꯅꯤꯅꯦ ꯕꯦꯡ ꯄꯤꯌꯣ ꯒꯨꯝꯕ ꯇꯧꯕ꯭ꯔꯣ
ꯄꯤꯌꯣꯞ ꯅꯠꯇꯦ ꯀꯩꯅꯣ ꯇꯧꯕ ꯑꯦꯀꯥꯎꯟꯇꯦꯟ ꯑꯣꯏꯅ ꯑꯦꯀꯥꯎꯟꯇꯦꯟ ꯑꯣꯏꯅ ꯈꯔ ꯂꯩꯔꯤ
ꯑꯣ ꯍꯣ ꯀꯔꯝꯕ ꯕꯦꯡꯅꯣ
ꯐꯤꯅꯣ ꯄꯦꯃꯦꯟ ꯑꯅ ꯍꯟꯇꯛ ꯅꯧꯅ ꯀꯩꯅꯣ ꯇꯧꯔꯛꯄ ꯑꯣꯏ ꯃꯥꯜꯂꯦꯅꯦ
ꯑꯣ ꯍꯣ ꯑꯣꯀꯦ ꯌꯥꯝ ꯐꯌꯦꯅ ꯑꯗꯨꯗꯤ ꯏꯇꯥꯎꯗꯤ ꯊꯕꯛ ꯐꯪꯉꯦꯅ ꯑꯗꯨꯗꯤ
ꯍꯦ ꯍꯦ ꯍꯦ
ꯎꯝ ꯎꯝ ꯅꯪ ꯀꯩꯅꯣ ꯁꯦꯜꯂꯔꯤꯗꯤ
ꯁꯦꯂꯔꯤꯔꯣ
ꯎꯝ
ꯇ꯭ꯋꯦꯟꯇꯤꯥꯐꯥꯏꯚ ꯇ ꯒꯤ ꯍꯧꯋꯦ ꯑꯗꯣ ꯁꯤꯛꯁ ꯃꯟꯗꯤ ꯇ꯭ꯔꯦꯅꯤꯡ ꯇꯧꯒꯤꯅꯦꯕ
ꯍ
ꯋꯣꯛ ꯀꯨꯏꯗ꯭ꯔꯤꯌꯦ ꯑꯗꯣ ꯁꯤꯛꯁ ꯃꯟꯁꯤꯗꯤ ꯑ ꯏꯁꯇꯥꯄꯦꯗꯣ ꯍꯥꯞ ꯍꯥꯞ ꯑꯣꯏꯅ ꯀꯩꯅꯣ ꯇꯧꯅꯤ
ꯎꯝ ꯑꯗꯨꯗꯤ ꯀꯩꯅꯣꯅꯤ ꯅꯪꯗꯤ ꯁꯦꯇꯜ ꯑꯣꯏꯔꯦꯅ ꯌꯨꯝ ꯑ ꯍꯥꯏꯕꯗꯤ ꯊꯕꯛ ꯑꯃ ꯐꯪꯉꯗꯤ ꯑꯗꯨꯝ ꯌꯨꯝ ꯀꯩ ꯄꯥꯟꯕꯁꯨ ꯌꯥꯔꯦꯅ ꯍꯦ ꯍꯦ ꯍ ꯑꯩꯈꯣꯏꯅꯦ ꯀꯣꯛ ꯁꯥꯔꯤꯁꯦ ꯎꯝ ꯀꯩꯅꯣ ꯍꯧꯖꯤꯛꯁꯨ ꯑꯗꯨꯝ ꯌꯦꯟ ꯂꯣꯏꯕꯗꯣ ꯑꯗꯨꯝ ꯇꯧꯔꯤꯕ꯭ꯔꯥ ꯅꯠꯇ꯭ꯔꯒ ꯌꯦꯟ ꯂꯣꯏꯕ ꯇꯣꯛꯑꯒ ꯅꯪꯒꯤ ꯊꯕꯛꯇꯣ ꯑꯗꯨꯝ ꯐꯣꯀꯁ ꯇꯧꯕ꯭ꯔꯣ
ꯑꯗꯨꯝ ꯂꯣꯏꯔꯤꯌꯦ ꯒ ꯍꯥꯏꯗꯤꯦ ꯑꯩꯈꯣꯏ ꯕꯕꯥ ꯣꯏꯅ ꯈꯁꯤ ꯁꯦꯟꯅꯍꯜꯂꯒ ꯑꯌꯨꯛ ꯅꯨꯡꯊ ꯑꯩꯅ ꯍꯜꯂꯛꯑꯀꯥꯟꯗ ꯑꯩꯅ ꯑꯃꯨꯛ ꯁꯦꯟꯅꯍꯜꯂꯤ
ꯑꯣ ꯌꯦꯟꯗꯣ ꯀꯩꯅꯣ ꯃꯔꯨꯝ ꯄꯣꯛꯄꯗꯨꯔꯥ ꯅꯠꯇ꯭ꯔꯒ ꯕ꯭ꯔꯣꯏꯂꯔꯣ
ꯕ꯭ꯔꯣꯏꯂꯔꯅꯦ
ꯎꯝ ꯑ ꯍꯣ
ꯃꯔꯨꯝ ꯀꯣꯛꯄꯤꯗꯣ ꯑꯃꯨꯛ ꯂꯣꯏ
ꯎꯝ ꯑꯗꯨꯁꯨ ꯑꯩꯈꯣꯏ ꯁꯥꯟꯅꯕꯒꯤꯗꯤ ꯌꯥꯝ ꯐꯕꯅꯦ ꯃꯔꯨ ꯃꯔꯨꯞ ꯄꯣꯛꯄꯗꯣ
ꯍꯣꯏ ꯃꯔꯝ ꯀꯣꯗ ꯁꯥꯟꯅꯕ ꯍꯥꯏꯗꯤ ꯐꯩ
ꯌꯦꯔꯨꯝꯗꯤ ꯑꯗꯨꯝ ꯅꯨꯡꯇꯤꯒꯤ ꯄꯣꯛ ꯄꯣꯛꯄꯅꯤꯅꯀꯣ ꯎꯝ ꯀꯩꯅꯣ ꯌꯣꯟꯕꯁꯨ ꯌꯥꯔꯦ ꯑꯗ ꯑꯩꯈꯣꯏꯅ ꯆꯥꯕꯁꯨ ꯌꯥꯔꯦ ꯑꯗꯨꯅ ꯀꯩꯅꯣ ꯌꯨꯝꯗ ꯄꯣꯛꯄꯗꯨ ꯍꯦꯟꯅ ꯄ꯭ꯔꯣꯇꯤꯟ ꯌꯥꯝꯕꯅꯦꯕ
ꯍꯣꯏ
ꯁꯦꯡꯁꯨ ꯁꯦꯡꯕ ꯍꯦꯟꯕ ꯎꯝ ꯀꯩꯅꯣ ꯕ꯭ꯔꯣꯏꯂꯔ ꯂꯣꯏꯕꯗꯣ
ꯑꯥ
ꯀꯩꯅꯣ ꯌꯨꯝꯗ ꯃꯀꯣꯟ ꯁꯥꯔꯒ ꯇꯧꯕ ꯑꯣꯏꯔꯝꯅꯤꯅ
ꯑꯥ ꯌꯨꯝꯗ ꯃꯀꯣꯟ ꯁꯥꯔꯒ ꯇꯧꯋꯤ
ꯑꯥ ꯃꯣꯏ ꯑꯗꯨꯒꯤ ꯃꯇꯥꯡꯗ ꯈꯔ ꯈꯔ ꯍꯥꯏꯕꯤꯌꯨꯅꯦ ꯑꯩꯁꯨ ꯌꯥꯔꯗꯤ ꯇꯧꯒꯦꯅꯤ
ꯎ ꯃꯀꯣꯟ ꯁꯥ ꯑꯗꯨ ꯕꯣꯏꯂꯔ ꯂꯣꯏꯕꯁꯦ ꯑ ꯃꯍꯥꯖꯣꯟꯣꯟ ꯃꯈꯥꯗ ꯂꯣꯏꯕꯁꯦ
ꯎꯝ ꯎꯝ
ꯁꯤꯗꯤ ꯈꯔ ꯀꯥꯟꯅꯕ ꯋꯥꯠꯂꯦꯕ
ꯎꯝ
ꯑꯗꯨꯗꯒꯤ ꯏ ꯏꯁꯥꯅ ꯉꯝꯃꯒꯗꯤ ꯏꯁꯥꯅ ꯄꯨꯊꯣꯛꯍꯜꯂꯣꯏꯕꯁꯦ ꯁꯤꯅꯗꯤ ꯍꯦꯜꯂꯦ ꯀꯥꯟꯕꯨꯨꯖꯦ
ꯍ ꯍꯣ
ꯍꯥꯏꯗꯤ ꯍꯣꯏ ꯃꯍꯥꯖꯣꯟꯒꯤ ꯃꯈꯥ ꯗ ꯂꯣꯏꯕꯁꯤꯗꯤ ꯍꯌꯦꯡ ꯌꯦꯟꯗꯣ ꯐꯥꯒꯠꯂꯛꯑꯀꯥꯟꯗ ꯑ ꯃꯣꯏꯅ ꯁꯥꯅꯤꯡꯕ ꯔꯦꯠꯇꯣ ꯁꯥꯔꯛꯑꯀꯥꯟꯗ ꯈꯤꯇꯪ ꯅꯨꯡꯉꯥꯏꯇꯕꯅꯦꯕ ꯑꯩꯈꯣꯏꯒꯤ ꯃꯥꯡ ꯏꯕ ꯃꯇꯝꯗꯨꯒ ꯐꯪꯉꯤꯗꯨꯒ ꯑꯗꯣ ꯏꯁꯥꯒꯤ ꯂꯣꯏꯖꯕꯁꯤꯅ ꯌꯦꯦ ꯃꯥꯡꯈꯤꯕ ꯃꯇꯝꯗꯨꯒ ꯐꯪꯉꯛꯄꯗꯨꯒ ꯃꯥꯟꯅꯔꯛꯄꯅꯤꯅ ꯑꯗꯨꯅꯗꯤ ꯀꯥꯟꯅꯕꯅꯦꯕ ꯉꯝꯅꯗꯕꯒꯤ ꯃꯍꯥꯖꯣꯟꯒꯤ ꯃꯈꯥꯗ ꯂꯣꯏꯅꯕꯩ ꯋꯥꯅꯤ ꯑꯩꯈꯣꯏꯅ
ꯑꯣ ꯍ ꯑꯗꯨ ꯀꯩꯅꯣ ꯌꯣꯛꯄ ꯍꯧꯕꯗꯣ ꯃꯆꯥ ꯃꯆꯥ ꯄꯤꯛꯇ꯭ꯔꯨ ꯄꯤꯛꯄꯗ ꯂꯩꯔꯒ ꯑꯗꯨꯝ ꯂꯣꯏꯕ ꯍꯧꯕ꯭ꯔꯥ ꯅꯠꯇ꯭ꯔꯒ
ꯑ ꯄꯤꯛ꯭ꯔꯨ ꯄꯤ ꯂꯧꯔꯒ ꯂꯣꯏ
ꯎꯝ ꯆ ꯆꯤꯟꯖꯥꯛ ꯑꯣ ꯍꯣ ꯐꯣꯔꯇꯤ ꯐꯥꯏꯚ ꯗꯦꯖ ꯀꯩꯅꯣ ꯇꯧꯔꯗꯤ ꯌꯣꯛꯑꯗꯤ ꯑꯗꯨꯝ ꯑꯗꯨꯝ ꯌꯣꯟꯕ ꯌꯥꯔꯦ
ꯑ ꯌꯣꯟꯣꯟ ꯌꯥꯔꯦ ꯑꯗꯨꯝ ꯀꯝꯄ꯭ꯂꯤꯠ ꯂꯣꯏꯔꯦ ꯑꯗꯨꯗꯩꯗꯨꯗ ꯃꯣꯏꯅ ꯑꯗꯨꯝ ꯆꯤꯡꯈ꯭ꯔꯦ
ꯌꯥꯝꯕꯗ ꯀꯦꯖꯤ ꯐꯥꯏꯚ ꯀꯨꯝꯕ ꯁꯨꯝ ꯌꯥꯎꯕ꯭ꯔꯥ ꯑꯗꯨꯝ ꯐꯣꯔꯇꯤ ꯐꯥꯏꯚ ꯗꯦꯖ ꯂꯣꯏꯕ
ꯐꯣꯔꯇꯤ ꯐꯥꯏꯚꯇꯗꯤ ꯐꯥꯏꯚ ꯀꯦꯖꯤ ꯌꯧꯗꯦ ꯊ꯭ꯔꯤ ꯊ꯭ꯔꯤ ꯄꯣꯏꯟ ꯐꯥꯏꯚ ꯌꯥꯝꯃꯕꯗ ꯐꯣꯔꯐ ꯐꯣꯔ ꯐꯥꯎꯕꯗꯤ ꯉꯝꯃꯦ
ꯎꯝ ꯎꯝ ꯎꯝ ꯑꯗꯨꯗꯤ ꯌꯥꯝ ꯀꯩꯅꯣ ꯃꯤꯠ ꯌꯥꯝ ꯆꯪꯗꯦꯅꯀꯣ
ꯑ ꯆꯪꯒ
ꯌꯥꯝ ꯊꯨꯑꯕ
ꯍꯣꯏ ꯑꯗꯨꯗꯒꯤ ꯃꯔꯨꯝ ꯀꯣꯛꯄꯤꯗꯨꯁꯨ ꯑꯗꯥꯏ ꯆꯥꯡꯗ ꯂꯩꯌꯦꯕ ꯑꯗꯨꯒ ꯃꯣꯏꯒꯤꯅ ꯃ ꯃꯔꯨꯝ ꯀꯣꯛꯄꯁꯦ ꯅꯨꯡꯇꯤꯒꯤꯗꯤ ꯀꯣꯛꯑꯦ ꯊ꯭ꯔꯤ ꯃꯟꯁꯀꯨꯝꯕ ꯀꯣꯛꯄ ꯑꯗꯩ ꯇꯨ ꯃꯟꯁ ꯑꯗꯒꯤ ꯐꯥꯏꯚ ꯃꯟꯁ ꯑꯗꯨꯃꯥꯏꯅ ꯃꯣꯏ ꯚꯦꯔꯥꯏꯇꯤ ꯈꯔ ꯈꯥꯏꯗꯣꯔꯛꯑꯦꯕ
ꯎꯝ ꯎꯝ
ꯍꯣꯏ ꯑꯗꯨ ꯌꯣꯟꯕꯗꯨ ꯀꯁꯇꯃꯔꯗꯤ ꯑꯗꯨꯝ ꯀꯟꯇꯦꯛ ꯂꯩꯔꯒ ꯅꯪ ꯍꯥꯟꯅꯗꯒꯤ ꯀꯁꯇꯃꯔꯗꯨꯣ ꯀꯟꯇꯦꯛ ꯂꯩꯔꯒ ꯅꯪꯅ ꯂꯣꯏꯕ ꯑꯣꯏꯔꯝꯅꯤꯅꯀꯣ
ꯑꯥ ꯀꯁꯇꯃꯔ ꯀꯟꯇꯦꯛ ꯂꯩꯔꯒ ꯂꯣꯏ ꯀꯁꯇꯃꯔ ꯀꯟꯇꯦꯛ ꯂꯩꯇ꯭ꯔꯗꯤ ꯌꯣꯟꯕꯁ ꯋꯥꯏ
ꯍꯣꯏ ꯍꯣꯏ ꯕꯖꯥꯔꯗ ꯄꯣꯡꯄ ꯄꯨꯔꯣꯏ ꯕꯖꯥꯔꯗ ꯄꯄ ꯄꯪꯄꯨ ꯄꯨꯔꯒ ꯌꯣꯟꯂꯗꯤ ꯌꯥꯔꯣꯏꯕ ꯍꯥꯟꯅ ꯍꯥꯟꯅ ꯀꯩꯅꯣ ꯀꯟꯇꯦꯛ ꯂꯩꯔꯒ ꯇ ꯇꯧꯒꯗꯧꯕꯅꯤꯅꯀꯣ
ꯍꯣꯏ
ꯎꯝ ꯑꯗ ꯀꯩꯅꯣꯗꯤ ꯁꯤꯕ ꯈꯣꯠꯄꯗꯤ ꯀꯃꯥꯏꯅ ꯇꯧꯕ꯭ꯔꯥ
ꯁꯤꯕꯁꯦ ꯈꯔ ꯑꯗꯨꯝ ꯁꯤꯕ ꯌꯥꯎꯋꯦ ꯍꯥꯏꯗꯤ ꯄꯤꯛꯏꯉꯩꯗ ꯃꯆꯥ ꯄꯨꯔꯛꯄꯗꯣ ꯑꯗꯨ ꯑꯗꯨꯗꯩꯗꯨꯗ ꯈꯔ ꯑꯗꯨꯝ ꯁꯤꯕ ꯌꯥꯎꯋꯤ
ꯎꯝ ꯍ ꯑꯩꯕꯨꯗꯤ ꯀꯩꯅꯣꯗꯁꯨ ꯁꯣꯁꯤꯌꯦꯜ ꯃꯦꯗꯤꯌꯥꯗꯁꯨ ꯌꯦꯟ ꯂꯣꯏꯕꯁꯤꯡ ꯑꯗꯨꯝ ꯌꯦꯟ ꯃꯀꯣꯟꯗ ꯑꯗꯨꯝ ꯌꯣꯟꯕ ꯌꯥꯕꯁꯤꯡꯁꯨ ꯑꯗꯨꯝ ꯂꯣꯏꯅ ꯁꯤꯕꯁꯨ ꯑꯗꯨꯝ ꯈꯔ ꯈꯔ ꯊꯦꯡꯅꯌꯦꯕ ꯑꯗꯨꯗꯨ ꯀꯔꯤ ꯑꯣꯏꯕꯒꯦ ꯂ ꯂꯥꯏꯅꯥꯒꯤꯔ ꯅꯠꯇ꯭ꯔꯒ ꯀꯔꯤ ꯑꯣꯏꯕꯒꯤꯅꯣ ꯑꯗꯨꯗꯣ
ꯂꯣꯛ ꯇꯧꯔ ꯀꯥꯟ ꯗꯥ ꯂꯥꯡꯊꯔꯒꯦ ꯊꯥꯕꯗ ꯐꯠꯇꯕꯁꯨ ꯌꯥꯎꯋꯤ ꯣꯏꯁꯦ ꯑꯗꯒꯤ ꯗꯥꯏꯔꯤꯌꯥ ꯇꯧꯕꯒꯨꯝꯕ ꯇ ꯃꯣꯏꯗ ꯅꯥꯔꯛꯏꯁꯦ ꯂꯣꯛꯀ ꯗꯥꯏꯔꯤꯌꯥꯒꯁꯤ ꯑꯅꯤꯁꯤ ꯈꯛꯇꯅꯦꯕ ꯇꯧꯔꯛꯏꯁꯦ
ꯎꯝ ꯎꯝ ꯎꯝ ꯑꯗꯨ ꯍꯤꯗꯥꯛꯇꯤ ꯍꯤꯗꯥꯛꯇꯤ ꯍꯤꯗꯥꯛꯇꯤ ꯂꯩꯕ꯭ꯔꯥ ꯎꯝ
ꯍꯥꯏꯗꯤ ꯄꯤꯛꯏꯉꯩꯗ ꯕꯦꯁꯤꯦꯟꯖꯦ ꯑꯅꯤꯔꯛ ꯀꯥꯞꯊꯣꯛꯑꯦꯕ
ꯎꯝ
ꯑꯦ ꯅꯨꯃꯤꯠ ꯍꯨꯝꯅꯤ ꯁꯨꯕꯗ ꯑꯃꯒ ꯑꯗꯒꯤ ꯁꯤꯛꯁ ꯗꯦꯖ ꯁꯨꯕꯗ ꯑꯃꯒ ꯀꯥꯞꯊꯣꯛꯑꯦꯕ ꯑꯗꯨ ꯀꯥꯞꯊꯣꯛꯄ
ꯊꯣꯛꯅꯕꯒꯤꯔꯥ
ꯑ ꯑꯗꯨ ꯍꯌꯦꯡ ꯑ ꯍꯌꯦꯡ ꯇꯧꯔꯛꯑꯁꯨ ꯑꯗꯨꯒꯤ ꯚꯦꯛꯁꯤꯟ ꯀꯥꯞꯍꯧꯕꯁꯤꯅ ꯍꯤꯗꯥꯛ ꯂꯥꯡꯊꯛ ꯊꯥꯕꯗ ꯁꯠ ꯂꯥꯎꯅ ꯐꯕ ꯑꯥ ꯉꯝꯃꯦꯕ ꯈꯔ
ꯎꯝ ꯍꯝ
ꯑꯗꯩ ꯕꯦꯁꯤꯟ ꯀꯥꯞꯍꯧꯗꯕꯁꯤꯅ ꯅꯥꯕ ꯁꯦ ꯄꯥꯛꯅ ꯐꯠꯇꯦꯕ ꯍꯤꯗꯥꯛ ꯊꯥꯔꯁꯨ
ꯎꯝ ꯍꯨꯝ ꯍꯨꯝ ꯑꯗꯨ ꯀꯩꯅꯣ ꯀꯔꯤꯒꯨꯝꯕ ꯅꯥꯔꯛꯑꯦ ꯍꯥꯏꯔꯀꯥꯟꯗ ꯍꯤꯗꯥꯛꯇꯣ ꯄꯤꯖꯥꯗꯣꯏꯔꯥ ꯅꯠꯇ꯭ꯔꯒ ꯑꯃꯨꯛꯀ ꯏꯟꯖꯦꯛꯁꯟ ꯇꯧꯒꯗꯧꯕ꯭ꯔꯣ
ꯑ ꯏꯟꯖꯦꯛ ꯁꯟ ꯅꯠꯇꯦ ꯄꯥꯎꯗꯔ ꯑꯣꯏꯅ ꯂꯩꯕꯁꯨ ꯌꯥꯎꯋꯦ ꯑꯗꯨꯒ ꯂꯤꯀ꯭ꯋꯤꯠꯁꯨ ꯂꯩꯌꯦꯕ ꯃꯥꯒꯤ ꯏꯁꯤꯡ ꯊꯛꯄꯗꯣ ꯑꯗꯨꯗꯩꯗꯨꯗ ꯑꯩꯈꯣꯏꯅ ꯂꯤꯇꯔ ꯃꯁꯤꯡꯗꯣ ꯍꯟꯊꯔꯒ ꯌꯥꯟꯗꯣꯏꯅꯤ ꯍꯤꯗꯥꯛꯇꯣ
ꯑꯣ ꯍꯣ ꯎꯝ ꯎꯝ ꯑꯗꯨꯒ ꯀ ꯕ꯭ꯔꯣꯏꯂꯔꯒꯤꯗꯤ ꯂꯥꯏꯠ ꯕꯥꯐꯇꯤ ꯑꯗꯨꯝ ꯑꯗꯨꯝ ꯊꯝꯃꯤꯗꯅ
ꯑ ꯊꯝꯃꯦ
ꯎꯝ ꯑꯗꯨ ꯀꯩꯅꯣ ꯅꯨꯡꯗꯥꯡ ꯅꯨꯡꯗꯥꯡ ꯈꯛꯀꯤꯔꯥ ꯅꯨꯡꯊꯤꯜꯗꯁꯨ ꯑꯗꯨꯝ ꯊꯝꯕ꯭ꯔꯥ ꯑꯗꯨ ꯂꯥꯏꯛ
ꯑꯝ ꯅꯨꯡꯗꯥꯡ ꯈꯛꯇꯅꯦ ꯄꯤꯛꯏꯉꯩꯗꯕꯨꯗꯤ ꯃꯣꯔꯅꯤꯡ ꯎꯝ ꯃꯣꯔꯅꯤꯡꯗꯨꯁꯨ ꯂꯥꯏꯠ ꯊꯥꯜꯂꯦꯕ ꯍꯥꯏꯗꯤ ꯃꯣꯏꯗ ꯍꯤꯠꯇꯣ ꯀꯠꯅꯕ
ꯑꯝ ꯍꯝ
ꯑ ꯄꯤꯛ ꯏꯉꯩꯗ ꯃꯁꯥꯗꯣ ꯁꯣꯟꯕꯅꯤꯅ ꯈꯔ ꯁꯥꯒꯠꯍꯜꯂꯒ ꯃꯁꯥ ꯀꯟꯈꯠꯄ ꯍꯦꯜꯂꯦꯕ ꯃꯣꯏ ꯑꯗꯨꯗꯨꯒꯤ ꯑꯌꯨꯛꯇꯁꯨ ꯑꯗꯨꯝ ꯈꯔ ꯈꯔ ꯊꯥꯜꯂꯤ ꯏꯪꯕ ꯍꯦꯟꯖꯜꯂꯁꯨ ꯃꯣꯏꯁꯦ ꯑꯗꯨꯝ ꯁꯤꯌꯦ ꯑꯗꯨꯒ ꯁꯥꯗ ꯀꯟꯅ ꯁꯥꯃꯜ ꯂꯁꯨ ꯁꯤ
ꯎꯝ
ꯇꯦꯝꯄꯔꯦꯆꯔ ꯌꯦꯡꯉꯒ ꯑꯗꯨꯝ ꯊꯝꯃꯤ
ꯎꯝ ꯑꯗꯨꯝ ꯏꯁꯤꯡꯁꯨ ꯃꯇꯝ ꯄꯨꯝꯅꯃꯛ ꯑꯗꯨꯝ ꯏꯁꯤꯡꯗꯤ ꯃꯣꯏꯒꯤ ꯃꯀꯣꯟꯗꯨꯗ ꯑꯗꯨꯝ ꯊꯝꯃꯅꯤꯀꯣ ꯃꯣꯏ ꯏꯁꯤꯡ ꯊꯛꯅꯕ
ꯑꯥ ꯊꯝꯃꯦ ꯑꯌꯨꯛ ꯐꯥꯔꯁ ꯃꯣꯔꯅꯤꯡꯒꯤꯗꯨꯗ ꯊꯛꯅꯕ ꯑꯃ ꯑꯃꯨꯛ ꯁꯤꯜꯂꯅꯤ ꯑꯗꯨꯒ ꯏꯚꯅꯤꯡꯒꯤ ꯑꯃꯨꯛ ꯊꯛꯅꯕꯁꯦ ꯁꯤꯟꯗꯣꯏꯅꯦꯕ
ꯑꯥ
ꯅꯥꯏꯠꯒꯤꯗꯨꯗ ꯑꯃꯨꯛ ꯊꯛꯅꯕ ꯑꯃꯨꯛ ꯁꯤꯜꯂꯤ ꯅꯣꯡꯃꯗ ꯊ꯭ꯔꯤ ꯇꯥꯏꯝꯁꯂꯛ ꯁꯤꯜꯂꯤ
ꯎꯝ ꯆꯤꯟꯖꯥꯛꯇꯤ ꯑꯗꯨꯝ ꯊꯝꯕꯅꯤꯀꯣ
ꯑꯥ ꯊꯝꯃꯦ ꯑꯥ ꯃꯣꯏꯁꯦ ꯑꯗꯨꯝ ꯊꯝꯃꯦ ꯦꯛꯇ
ꯀ ꯀꯔꯤꯒꯨꯝꯕ ꯀꯩꯅꯣ ꯌꯦꯟ ꯑꯗꯣ ꯐꯤꯐꯇꯤ ꯍꯥꯏꯔꯦ ꯐꯤꯐꯇꯤ ꯍꯥꯏꯔꯀꯥꯟꯗ ꯊꯥꯗ ꯃꯥꯏ ꯆꯤꯟꯖꯥꯛꯗꯨꯣ ꯕꯣꯔꯥ ꯀꯌꯥꯒꯨꯝꯕ ꯆꯪꯕ꯭ꯔꯥ
ꯐꯣꯔꯇꯤ ꯐꯥꯏꯚ ꯗꯦꯖ ꯐꯥꯎ ꯂꯣꯏꯕꯗ ꯃꯥꯒꯤ ꯃꯆꯤꯟꯖꯥꯛꯇꯣ ꯕꯦꯒ ꯁꯤꯛꯁꯇꯤ ꯁꯤꯛꯁꯇꯤ ꯃꯨꯛꯇꯤ ꯆꯪꯉ ꯍꯂ ꯆꯥꯎꯅ ꯄꯥꯔꯕ ꯁꯚꯦꯟ ꯃ ꯌꯥꯗꯤ ꯑꯗꯨꯝ ꯆꯥꯡ
ꯑꯣ ꯑꯗꯨ ꯌꯦꯟ ꯀꯌꯥ ꯀꯌꯥꯒꯤꯔꯣ ꯑꯗꯨꯗꯣ
ꯑ ꯌꯦꯟ
ꯌꯥꯃꯤ ꯑꯦꯍꯦ ꯌꯥꯝ ꯆꯥꯎꯅ ꯇꯧ ꯃꯥꯜꯂꯦ ꯇꯧꯔꯤꯁꯦ
ꯑ ꯈꯔ ꯀꯩꯅ ꯇꯕ ꯍꯗ ꯀꯣꯟ ꯑꯃꯨꯛ ꯁꯥꯗꯣꯛꯑꯒꯦ ꯇꯧꯕꯅꯦ
ꯑꯣ
ꯋꯥꯟ ꯊꯥꯎꯖꯟꯒꯨꯝꯕ ꯇꯨ ꯊꯥꯎꯖꯟꯒꯨꯝꯕ ꯍꯥꯞꯄ ꯆꯟꯅꯕ ꯃꯀꯣꯟ ꯁꯦꯝꯒꯦ ꯇꯧꯕꯅꯤ
ꯍꯣꯏ ꯑꯩꯁꯨ ꯀꯩꯅꯣ ꯅꯪꯉꯣꯟꯗ ꯀꯟꯇꯦꯛ ꯇꯧꯔꯛꯀꯦ ꯑꯩ ꯀꯩꯅꯣ ꯄ꯭ꯂꯥꯟ ꯇꯧꯔꯒ ꯂꯣꯏꯕ ꯌꯥꯔꯗꯤꯀꯣ ꯎꯝ ꯍꯥꯏꯕꯗꯤ ꯀꯩꯅꯣ ꯅꯪ ꯅꯪꯉꯣꯟꯗ ꯃꯆꯥꯒꯤ ꯀꯟꯇꯦꯛꯁꯨ ꯂꯩꯔꯝꯒꯅꯤꯅ
ꯍꯥꯥ ꯂꯩꯥꯏꯌꯦꯦ
ꯎꯝ ꯅꯪꯉꯣꯟꯗꯒꯤ ꯂꯩꯗꯣꯏꯔꯥ ꯅꯠꯇ꯭ꯔꯒ